ꯑꯦ ꯇꯨꯝꯔꯒ ꯂꯩꯔꯦ
ꯎꯝ
ꯇꯧꯔꯤꯀꯣ ꯋꯥꯕ ꯃꯥꯜꯂꯤꯀꯣ ꯋꯥꯗꯦ
ꯀꯩ ꯍꯦꯟꯖꯥꯡ ꯆꯥꯔꯦ
ꯎꯝ ꯍꯕꯨꯕꯨꯨ ꯇꯧꯔꯤ ꯍꯧꯖꯤꯛ ꯂꯣꯏꯗ꯭ꯔꯤꯕ
ꯂꯣꯏꯗ꯭ꯔꯤ
ꯂꯣꯏꯗ꯭ꯔꯤ
ꯌꯦꯡꯉ ꯂꯥꯛꯑꯣ ꯑꯩ ꯁꯥꯟꯅꯕ
ꯂꯥꯛꯀꯦ ꯂꯥꯛꯀꯦ
ꯎꯝ ꯍꯦ ꯍꯦ
ꯁꯤ ꯅꯪꯗꯣ ꯆꯥꯛ ꯆꯥꯔꯕꯣ ' ' ' ' ꯏꯅ ꯃꯊꯁꯤ ꯃꯨꯊꯠꯄ ꯍꯩꯇꯦꯅꯦ
ꯑꯣ
ꯑ ꯍꯧꯖꯤꯛꯗꯤ ꯌꯥꯔꯦ
ꯑ
ꯑꯣꯀꯦ ꯑꯣꯀꯦ ꯇꯥꯕ ꯅꯨꯡꯉꯥꯏꯕꯅꯤ ꯃ꯭ꯨꯖꯤꯛꯁꯨ
ꯎꯝ ꯂꯩꯅꯦ ꯅꯪꯅ ' '
ꯑꯦꯁꯛ ꯁꯥꯔꯕꯣ ꯀꯩ ꯍꯥꯏꯕ꯭ꯔꯣ ꯆꯥꯛ ꯆꯥꯔꯕ꯭ꯔꯣ ꯇꯥꯔꯦ ꯆꯥꯔꯦ ꯅꯪꯗꯤ ꯁꯕꯂꯔꯦ ꯑ ꯃꯤ ꯃꯆꯥꯗꯤ ꯅꯇꯣꯝꯗꯔꯣ ꯍ ꯎꯄꯥꯢ ꯂꯩꯇꯔꯦ ꯌꯦ ꯃꯤ ꯑꯃ ꯂꯥꯛꯇꯦ
ꯑꯣ ꯉꯁꯥꯏꯗꯣ ꯀꯩꯅꯣꯝ ꯚꯤꯗꯤꯑꯣ ꯌꯦꯡꯅꯤꯡꯉꯥꯏ ꯊꯒꯠꯄ ꯑꯩꯅ ꯌꯦꯡꯅꯤꯡꯕ꯭ꯔꯣ ꯍꯥꯏꯕ ꯑꯗꯨꯒꯤ ꯄꯩꯁꯥ ꯄꯤꯔꯒ ꯌꯦꯡꯕꯗꯣ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
ꯍꯣꯏ ꯌꯦ
ꯍꯣꯏ ꯌꯦꯡꯅꯤꯡꯉꯦ ꯄꯤꯌꯣ ꯍꯥꯏꯃ ꯄꯤꯕꯤꯕꯅꯦꯕ ꯂꯤꯡꯂꯣ ꯄꯥ꯭ꯂ ꯑ ꯏ
ꯅꯪꯁꯨ
ꯅꯪꯁꯨ ꯄꯥꯝ꯭ꯕꯔꯣ ꯎꯝ ꯑꯩꯗꯤ ꯚꯤꯗꯤꯑꯣ ꯌꯦꯡꯗꯦ ꯁꯨꯝꯃꯤꯗ ꯌꯦꯡꯕ ꯁꯪꯗꯦ ꯑꯥ ꯅꯪꯒꯤꯁꯤ ꯑꯦꯁ ꯍ
ꯑꯩꯗ ꯀꯩꯅꯣꯝꯗꯒꯤ ꯐ꯭ꯔꯤꯗ ꯐꯪꯉꯨꯀꯣ
ꯍꯥꯥ
ꯐ꯭ꯂꯤꯞꯀꯔꯠ
ꯐ꯭ꯂꯤꯞꯀꯥꯔꯗ ꯄꯣꯠ ꯀꯛꯄꯗꯒꯤ ꯀꯩꯅꯣ ꯐꯤ ꯄꯤꯕ ꯑꯣ ꯑꯩꯒꯤ ꯑꯦꯀꯥꯎꯟꯁꯤ ꯑꯦꯛꯇꯤꯕꯦꯠ ꯇꯧꯕꯤꯕ ꯗꯦꯔꯤ
ꯎꯝ
ꯅꯪꯒꯤ ꯇ꯭ꯔꯦꯖꯤꯜꯂꯥꯁꯦ ꯌꯣꯜꯂꯨꯗꯅ ꯍꯤꯔꯣ ꯄꯋꯥꯔ ꯂꯩꯌꯦ ꯑꯗꯨꯒꯤ ꯌꯣꯟꯊꯣꯛꯅꯤꯉꯥꯏ ꯎꯝꯡꯅꯦꯄꯖꯥ ꯂꯩꯅꯦꯕ ꯑꯣ ꯌꯦꯟ ꯌꯦꯟꯊꯣꯛꯂꯗꯤ ꯀꯃꯥꯏꯅ ꯇꯧꯔꯅꯤ ꯔ ꯑꯣꯏꯗꯤ
ꯅꯪ
ꯅꯪ ꯇ꯭ꯔꯦꯖꯤꯂꯗꯣ ꯄꯗ ꯀꯩꯅꯣꯝ ꯇꯧꯔꯗꯤꯢ ꯂꯨꯄꯥ ꯃꯉꯥꯒꯤ ꯍꯦꯔꯣ ꯐꯪꯒꯅꯤꯕ ꯅꯅ ꯄꯣꯏꯁꯥ ꯐꯔꯂꯤꯅꯤꯅꯤ
ꯍꯣꯏ ꯑꯗꯣ ꯀꯩꯅꯣꯝ
ꯀꯩꯅꯣ ꯗꯔꯗꯤ ꯑꯍꯥꯟꯕ ꯍꯧꯕ ꯃꯇꯝꯗ ꯀꯥꯔꯗ ꯐꯪꯉꯦꯗꯅ
ꯑꯗꯨꯗ ꯌꯦꯡꯕ
ꯎꯝ ꯗꯨꯗꯨꯒꯤ ꯐꯪꯕꯅꯦ ꯑꯗꯣ ꯑꯗꯨꯝ ꯊꯝꯒꯗ꯭ꯔꯥ ꯌ ꯑꯣꯜꯔꯦꯗꯤ ꯌꯣꯜꯂꯗꯤ ꯎꯝ ꯀꯟꯗꯕ꯭ꯔꯥ
ꯅꯠꯇꯦ ꯗꯩꯔ ꯄꯋꯥꯔꯗꯣ
ꯑꯣ ꯎꯝ
ꯑꯗꯨꯗ ꯂꯨꯄꯥ ꯃꯔꯤ ꯄꯤꯕ ꯀꯩꯅꯣꯝ ꯍꯥꯏꯔꯣꯗ ꯑ ꯍꯥꯞꯂꯗꯤ ꯂꯨꯄꯥ ꯃꯉꯥ ꯄꯤꯕ ꯍꯦꯔꯣ ꯐꯪꯒꯅꯤꯕ ꯍꯪꯕ꯭ꯔꯥ ꯅꯪꯗꯤꯦꯔꯣ ꯀꯥꯏꯗꯥꯏꯅꯦ
ꯑꯁ ꯍꯥꯏꯗꯤ ꯂꯨꯄꯥ ꯑꯃ ꯄꯤꯕ ꯍꯤꯔꯣꯗ ꯇꯧꯔꯝꯒꯅꯤ ꯑꯩ ꯈꯪꯉꯦ ꯍꯧꯖꯤꯛ ꯍꯧꯖꯤꯛ ꯍꯧꯖꯤꯛ ꯑꯩ ꯈꯪꯉꯦ ꯑꯩ ꯈꯪꯉꯦ ꯅꯦꯅꯦ ꯑꯦ ꯁꯤ ꯅꯪꯁꯦ ꯍꯦ ꯍꯜꯒꯤ ꯄꯋꯥ ꯂꯧꯇꯦ ꯂꯧꯗꯀꯣ ꯑ ꯍꯧ ꯂꯧꯗ꯭ꯔꯦꯕ ꯑꯣ ꯑꯗꯨꯃꯥꯏꯅ ꯇꯧꯕ ꯌꯥꯕꯅꯦ ꯍꯣꯏ ꯑꯗꯨꯗ ꯁꯧꯀꯥꯒꯤ ꯎꯝ ꯃꯥꯟꯕ ꯃꯈꯥꯗ ꯂꯩꯗꯅ
ꯑꯍꯨꯝꯔꯛ ꯅꯪ ꯍꯣꯡꯕ ꯌꯥꯏꯕꯀꯣ
ꯕ ꯌꯥꯏꯕꯀꯣ
ꯑꯗ ꯑꯩꯅ
ꯑꯣ ꯑꯩꯅ ꯀꯩꯅꯣ ꯄꯉ ꯐꯪꯕ ꯁꯤ ꯑꯃ ꯐꯪꯉꯦ ꯍꯧꯖꯤꯛ ꯌꯦꯡꯉꯣ ꯔꯦꯖꯤꯂꯥꯗꯣ
ꯍꯣ
ꯐꯣꯟꯁꯦ ꯅꯩꯔꯦꯍꯦ ꯏꯀꯣꯗꯤ ꯄꯥꯝꯗ꯭ꯔꯦꯃꯤ
ꯑꯗꯒꯤꯗꯤ
ꯑꯗꯨꯗꯤ
ꯞ ꯂꯥꯛꯑꯒꯦ ꯇꯧꯁꯦ ꯍꯧꯖꯤꯛꯇꯤ ꯄꯩꯁꯥ ꯂꯩꯇꯦ
ꯑꯜꯐꯥ ꯊꯝꯃꯨꯅꯤ ꯑꯜꯐꯥꯁꯨ ꯌꯥꯝ ꯀꯜꯂꯤꯅꯤ ꯍꯣꯏ ꯃꯅꯤ ꯃꯥꯒꯤꯅꯗꯤ ꯏ ꯍꯥꯄꯗꯨꯣ ꯑ ꯍꯧꯖꯤꯛ ꯈꯔꯁꯇ ꯑꯗꯨ ꯀꯌꯥꯝ ꯄꯥꯝꯅꯦꯕꯀꯣ ꯈꯅꯨ ꯃꯅꯦ ꯆꯪ ꯇꯪ ꯁꯗꯕ꯭ꯔꯥ ꯁ ꯑꯣ ꯣ ꯀꯣꯟ ꯇ ꯔ ꯃꯥꯂꯤꯛ
ꯎꯝ ꯑꯣ ꯇꯧꯔ ꯂꯩ ꯍꯌꯦꯡꯗꯤ ꯀꯩꯗꯧꯔꯅꯤ
ꯍꯌꯦꯡꯗꯤ ꯀꯣꯜ ꯁꯦꯟꯇꯔ ꯇꯧꯔꯅꯤ
ꯍ ꯍ ꯉꯁꯤ ꯍꯌꯦꯡ ꯄꯨꯡ ꯑꯍꯨꯝꯗ ꯌꯦꯡꯒꯗ꯭ꯔꯣ
꯭ꯔꯣ ꯃꯣꯔ
ꯑꯣ
ꯑꯣ ꯎ ꯉꯝꯗ꯭ꯔꯦ
ꯎ ꯍ ꯍ
ꯇꯒ꯭ꯔꯦꯁꯨ ꯑꯦ ꯎꯝ
ꯑꯩꯈꯣꯏ
ꯑꯗꯨꯗꯤ ꯌꯦꯉꯅꯤ ꯇꯁꯒꯅꯤꯅ ꯑ ꯑꯗꯨ ꯅꯪ ꯇꯨꯃ ꯔꯣ
ꯐꯪꯗꯦ
ꯎꯗ ꯍꯧꯖꯤꯛ ꯉ ꯀꯪꯔꯗꯤ ꯎꯝ ꯅꯣꯡꯃꯩ ꯀꯥꯛꯁꯦꯔꯥ ꯈꯜꯂꯤꯅꯦ꯫ ꯃꯩꯁꯨ ꯀꯥꯄꯤ ꯌꯥ
ꯎ ꯑꯁꯤ ꯂꯣꯏꯔꯗꯤ
ꯑꯗꯨꯗꯤ
ꯑꯃꯗꯣ ꯇꯨꯝꯍꯜꯂꯅꯤ ꯇꯨꯝ ꯌꯦꯅꯔꯁꯤꯔ ꯎꯝ
ꯊꯣꯏ ꯁꯏꯗ꯭ꯔꯦ ꯇ ꯄꯨ ꯎꯝ ꯃꯥ ꯊꯕꯛ ꯆꯠꯂꯒ ꯂꯩꯕ꯭ꯔꯥ
ꯍꯣꯏ
ꯛ ꯃꯐꯝꯗꯅꯦ ꯌꯥꯕ꯭ꯔꯥꯅꯦ
ꯉꯁꯤ
ꯑꯣꯅꯦ
ꯑꯗꯨꯗꯒꯤ
ꯍ ꯎ
ꯍꯣꯏ
ꯂꯩꯕ
ꯑꯣ ꯍꯣ
ꯑ ꯍꯥ ꯐꯦꯔ ꯆꯄꯥ ꯃꯉꯥꯡ ꯐꯪꯁꯥꯏ ꯑꯗꯨ ꯃꯥꯥꯏ ꯐꯉꯗ ꯅꯦꯁꯂꯦꯁꯦ ꯈꯔ ꯏꯁꯄꯤꯠ ꯕꯤꯜ ꯂꯩꯔꯗꯤ ꯅꯨꯡꯉꯥꯏꯕꯀꯣ ꯏꯁꯄꯤꯠ ꯑꯣꯏꯗꯤ ꯃꯥꯗꯨ ꯌꯥꯝ ꯏꯁ꯭ꯂꯣ ꯑꯣꯏꯅꯤ
ꯍꯣꯏ ꯑꯗꯨ ꯑꯣꯏꯔꯁꯨ ꯃꯥꯒꯤ ꯑꯜꯇꯤ ꯇꯧꯕꯗꯣ ꯀꯟꯃꯤꯅꯦ
ꯎꯝ
ꯑꯗꯨꯗꯦ
ꯎ
ꯑꯗꯨꯗꯒꯤ ꯐꯥꯕ ꯑꯃ ꯑꯃꯃ ꯂꯧꯣꯗ
ꯍꯅ ꯃꯤꯗꯤ ꯍꯟꯗ꯭ꯔꯦꯠꯅꯤꯍꯦ ꯑꯗꯨꯗꯔꯦꯅꯤꯗꯤꯦ ꯑꯃꯃꯨ ꯊꯝꯦ ꯅꯣꯏꯒꯤ ꯄꯩꯁꯥꯁꯦ ꯀꯃꯥꯏꯅ ꯁꯦꯚ ꯇꯧꯕ꯭ꯔꯥ ꯑꯩ ꯇꯧꯕ ꯑꯩ ꯀꯩꯅꯣꯝ ꯀꯩꯅꯣꯝ ꯇꯧꯕ ꯃꯇꯝꯗ ꯑꯍ ꯍꯣ ꯄꯨꯗ ꯄꯄ ꯄꯥꯄꯥꯄꯦ ꯎꯝ ꯄꯩꯁꯥꯗꯣ
ꯀꯨꯟꯒꯨꯝꯕ ꯊꯝꯃꯨꯕꯀꯣ ꯃꯪ ꯍꯥꯏꯒꯂꯨꯕꯀꯣ
ꯀ ꯏꯟꯇ꯭ꯔꯦꯁꯁꯨ ꯃꯄꯥ ꯃꯔꯤ ꯐꯪꯒꯅꯤꯕ
ꯑꯗꯨꯗ ꯅꯪ ꯂꯨꯄꯥ ꯇꯔꯥꯇꯪ ꯊꯝꯃꯗꯤ ꯂꯨꯄꯥ ꯑꯅꯤ ꯐꯪꯒꯅꯤ ꯑꯗꯣ ꯏꯟꯇꯔꯦꯟꯁꯇꯣ ꯂꯨꯄꯥ ꯃꯔꯤ ꯐꯪꯒꯅꯤ ꯀꯨꯟ ꯄꯨꯣ ꯍꯥꯞ ꯂꯤꯄꯤꯦ ꯁꯥ ꯑꯗꯨ
ꯑꯣ ꯄꯩꯁꯥ ꯌꯥꯝꯂꯒ ꯑꯗꯨꯝ ꯁ꯭ꯗꯤ ꯂꯥꯛꯄꯁꯨ ꯌꯥꯝꯕ꯭ꯔꯥ
ꯅꯠꯇꯦ ꯄꯩꯁꯥ ꯅꯪ ꯀꯟ ꯈꯛꯇꯅꯦꯕꯀꯣ ꯔꯥꯎꯟ ꯑꯃꯗ ꯃꯔꯤ ꯃꯔꯤ ꯂꯥꯛꯑꯗꯤ ꯌꯦꯡꯉꯨꯅꯦ ꯃꯌꯥꯝ ꯂꯥꯛꯑꯦꯗꯅ ꯑꯗꯨꯒꯤ
ꯖꯤ ꯄꯩꯁ ꯄꯦꯗ
ꯐ
ꯑꯣꯅ ꯑꯣꯅꯤ ꯀꯌꯥ ꯍꯅꯤ ꯑꯣꯔꯗꯤ ꯍꯥꯏ ꯂꯤꯡ ꯈꯛꯇ ꯊꯝꯃꯨꯅꯦ ꯋꯥꯟ ꯇꯨ ꯊ꯭ꯔꯤ ꯨ ꯀꯁꯇꯣ ꯃꯔꯤ ꯂꯩꯦ ꯃꯥꯒꯦ ꯃꯤꯔꯔ ꯑꯃꯁ ꯅ ꯌꯥꯔ ꯅ ꯅꯤꯡ ꯂꯧꯎꯔꯣ ꯅꯤꯡ ꯀꯟꯕꯗꯨꯗꯤ ꯑꯦ ꯕꯦꯟꯗꯣ
ꯉꯔꯥꯡ ꯑꯃꯅ ꯇꯧꯕꯗꯨ ꯋꯥꯟ ꯁꯨꯠꯇ
ꯍ ꯌꯦꯎ ꯀꯗꯔꯤ
ꯎꯝ
ꯂꯩꯔꯤ ꯑꯗꯨꯗꯤ ꯑꯁꯤꯁꯦ ꯐꯖꯅ ꯈꯪꯉꯗꯤꯀꯣ ꯎ ꯌꯥꯝ ꯁꯥꯟꯅꯕ ꯅꯨꯡꯉꯥꯏꯕꯅꯦ ꯑꯗꯨꯒ ꯑꯩ ꯍꯥꯟꯅ ꯂꯨꯄꯥ ꯃꯉꯥꯒꯤ ꯁꯦꯝꯃꯦꯗꯅ
ꯑꯇꯣꯞꯃꯤꯗ
ꯑꯦꯅꯤꯃꯤꯗꯣ ꯁꯦꯝꯕ ꯍꯧꯔꯗꯤ ꯃꯥꯅ ꯁꯦꯝꯃꯦ ꯍꯔꯣꯗꯣ ꯑꯃꯨꯛ ꯂꯧꯁꯤꯟ ꯂꯧꯁꯤꯟꯕ ꯑꯣꯀꯕꯦꯁ ꯀꯥꯎꯅꯤꯡꯕꯅꯦ ꯁꯗꯕ ꯇꯧꯔꯑꯒ ꯌꯥꯝ ꯁꯣꯅꯤꯡꯕꯅꯦ ꯑꯗꯨ ꯄꯔꯦꯡꯗ ꯂꯣꯠꯂꯒ ꯑꯗꯨꯝ ꯊꯝꯕ꯭ꯔꯥ ꯑꯣ ꯃ ꯑꯗꯨ ꯃ ꯄꯔꯦ ꯈꯝꯕ ꯃꯉꯥ ꯃꯉꯥꯡꯒꯦ ꯍꯦꯔꯣꯗ ꯀꯩꯔꯣ ꯁꯦꯝꯗꯗꯂ
ꯎꯝ
ꯅ ꯀꯁꯨ ꯂꯩꯔꯦ ꯀꯣꯠꯁꯨ ꯂꯩꯔꯦ ꯇꯕꯁꯦꯁ ꯇꯨ
ꯀꯩꯅꯣꯝ ꯂꯩꯌꯦꯕ
ꯂꯩꯌꯦꯕꯀꯣ ꯑꯩ ꯃꯤꯔꯥꯔ ꯑꯅꯤ ꯂꯩꯌꯦ ꯑꯦ ꯅꯠꯇꯦ ꯇꯦ ꯀꯪꯩ ꯍꯥꯏꯕ ꯑꯣ ꯃꯥ ꯉꯥꯔꯥꯡ ꯁꯦꯝꯈ꯭ꯔꯦ ꯇꯨ ꯇꯨ ꯌꯦꯡꯒꯣ ꯐꯝꯕꯅꯦ ꯕꯗꯥꯝꯗꯣ ꯑꯁ ꯀ꯭ꯔꯤ ꯇꯧꯅꯤꯡꯉꯥꯏꯔꯣ ꯑꯗꯨꯗꯣ ꯍꯣꯏ ꯃꯥꯗꯣ ꯐꯝꯕꯅꯦꯕꯀꯣ ꯌꯥꯝ ꯑꯃꯨꯛ ꯂꯦꯞꯈꯠꯈ꯭ꯔꯦ ꯍꯩꯁ ꯐꯝꯃꯒ ꯂꯩꯅꯤ ꯄꯥꯏꯁꯨ ꯂꯧꯗꯦ ꯃꯥꯒꯤ ꯈꯨꯠꯇꯣ
ꯂꯣꯏꯅ ꯃꯪꯗꯔꯦ
ꯅꯩꯔꯦꯍꯦ ꯕꯨꯗꯟ ꯈꯛꯇ ꯊꯝꯔꯒ ꯊꯝꯕ ꯌꯥꯔꯦ ꯑꯗꯨꯗꯤ ꯁꯨꯝ ꯍꯩꯔꯣꯛ ꯀꯟꯅ ꯃꯇꯝ ꯂꯩꯕꯀꯣ ꯑꯣ ꯀꯟꯕ ꯀꯟꯗꯕ ꯃꯇꯝ ꯂꯩꯕꯀꯣ ꯁꯤꯆꯤ ꯎꯝ